ꯍꯜꯂꯣ ꯇꯥꯕ꯭ꯔꯣ꯫
ꯇꯥꯏꯌꯦ ꯇꯥꯗꯕ꯭ꯔꯣ꯫
ꯇꯥꯏꯌꯦ꯫
ꯀꯩꯗꯧ ꯀꯩꯗꯧꯔꯤꯅꯣ꯫
ꯑꯩ ꯍꯧꯖꯤꯛꯇꯤ ꯊꯕꯛ ꯃꯐꯝꯗ ꯂꯩꯌꯦ ꯊꯕꯛ ꯆꯠꯂꯦ꯫ ꯑꯦ꯫ ꯊꯕꯛ ꯍꯧꯒꯦꯅ ꯇꯧꯔꯒ ꯂꯩꯕꯅꯦ꯫
ꯀꯩ ꯊꯕꯛ ꯇꯧꯋꯤꯅꯣ꯫
ꯑꯁ ꯑꯩꯔꯥ ꯖꯧꯒꯥꯂꯤꯅꯤꯗ꯫ ꯑ ꯐꯒꯤ ꯇꯧꯕꯅꯦꯗ꯫ ꯀꯩꯗꯧꯔꯤꯅꯣ ꯅꯪꯗꯤ꯫
ꯑꯩ ꯇꯨꯝꯕ ꯍꯧꯒꯠꯄꯗ ꯉꯥꯏꯔꯤ꯫
ꯑꯁ꯫
ꯑꯍ꯫
ꯌꯥꯝ ꯅꯨꯡꯉꯥꯏꯌꯦꯀꯣ ꯅꯣꯏ ꯄꯨꯟꯁꯤꯁꯦ꯫
ꯉꯁꯥꯏ ꯅꯨꯡꯗꯥꯡ ꯕꯣꯜ ꯌꯦꯡꯕꯒꯤ ꯊꯦꯡꯅꯒ꯭ꯔꯕ꯫
ꯀꯅꯥꯒꯤ ꯐꯦꯟꯅꯣ꯫
ꯃꯦꯁꯤꯒꯤ ꯐꯦꯟ꯫
ꯌꯦꯁ ꯑꯗꯨꯗꯤ ꯑꯩꯈꯣꯏ ꯑꯅꯤ ꯃꯥꯟꯅꯔꯤꯅꯦ꯫
ꯆꯞ ꯃꯥꯟꯅꯔꯦ꯫
ꯑꯥꯁ꯫ ꯉꯁꯤꯗꯤ ꯑꯣꯛ ꯊꯣꯡꯕ ꯆꯥꯗꯣꯏꯅꯤꯅꯦ ꯃꯦꯁꯤꯅ ꯉꯝꯕꯒꯤ꯫
ꯆꯥꯎ ꯆꯥꯎ ꯀꯩꯒꯤꯅꯣ ꯃꯦꯁꯤꯕꯣ ꯑ ꯀꯩꯅꯣ ꯎꯝ ꯃꯦꯁꯤꯕꯨ ꯀꯩꯅꯣ ꯐꯩꯐꯥꯒꯤ ꯄ꯭ꯔꯦꯁꯤꯗꯦꯟꯅ ꯃꯉꯣꯟꯗ ꯀꯩꯅꯣ ꯇꯧꯋꯤ ꯍꯥꯏꯕꯗꯣ ꯈꯪꯕ꯭ꯔꯥ꯫
ꯑꯥ
ꯀꯩꯒꯤꯅꯣ ꯑꯗꯨꯃꯥꯏꯅ ꯇꯧꯖꯨ ꯇꯧꯗꯕꯤꯗꯀꯣ
ꯃꯆꯤꯟ ꯊꯤꯕꯅꯤꯍꯦ ꯄ꯭ꯔꯤꯅꯦꯟꯗꯣ ꯐꯦꯟꯁꯤꯡꯅꯅꯦ ꯃꯦꯁꯤꯒꯤ‌ꯑ ꯁꯣꯏꯕ ꯊꯤꯔꯤꯕ
ꯑꯗꯨꯒ ꯏꯖꯤꯞ ꯏꯖꯤꯞꯕꯨ ꯔꯣꯟ ꯇꯧꯌꯦ ꯀꯥꯏꯅ
ꯎꯝ ꯀꯩꯅꯣ ꯅꯦꯝꯃꯔꯒ ꯔꯣꯅꯥꯜꯗꯣ ꯍꯟꯕꯗ ꯃꯦꯁꯤꯁꯨ ꯄꯨꯒꯦ ꯇꯧꯕ ꯃꯦꯁꯤꯅ ꯌꯥꯗꯕ
ꯃꯦꯁꯤꯅ ꯃꯦꯁꯤꯒꯤ ꯇꯤꯛꯀꯦꯠ ꯀꯦꯟꯁꯦꯜ ꯇꯤꯀꯦꯠ ꯐ꯭ꯂꯥꯏꯠ ꯇꯤꯀꯦꯠ ꯀꯦꯟꯁꯦꯜ ꯇꯧꯈ꯭ꯔꯦ ꯉꯔꯥꯡ ꯗꯥꯡꯗꯅ ꯅꯦꯃꯔꯒ ꯔꯣꯅꯥꯜꯗꯣꯗꯤ ꯃꯌꯨꯝ ꯌꯧꯔꯛꯑꯦ ꯃꯤꯁꯤꯗ ꯐꯣꯟ ꯇꯧꯔꯛꯑꯦꯕꯀꯣ
ꯑ
ꯉꯔꯥꯡ ꯔꯥꯟꯗ ꯐꯣꯟ ꯇꯧꯔꯛꯑꯦ ꯑꯩꯉꯣꯟꯗ ꯑꯩ ꯑꯩꯗꯤ ꯌꯧꯔꯦ ꯅꯪꯗꯤ ꯍꯂꯛꯈꯤꯔꯣꯢꯗ꯭ꯔꯥꯌꯦ ꯑꯩꯁ ꯑꯩ ꯀꯥꯏ ꯂꯥꯛꯇꯣꯢꯅꯣ ꯑꯩꯗꯤ ꯎꯝ ꯇ꯭ꯔꯣꯐꯤ ꯄꯥꯏꯔꯒ ꯂꯥꯛꯀꯅꯤ ꯍꯥꯏꯒꯤꯝꯅꯦꯕ
ꯑ ꯑꯣꯏꯔꯝꯅꯤ
ꯌꯥꯗ꯭ꯔꯦꯅꯦ ꯑꯁ ꯑꯩꯒꯤ ꯐꯦꯟꯁꯤꯡꯖꯤ ꯅ ꯑꯩꯉꯣꯟꯗ ꯐꯣꯟ ꯇꯧꯔꯛꯄꯁꯤꯅ ꯇꯧꯔꯛꯄꯁꯤꯅ ꯃꯦꯁ ꯐꯖꯍꯜꯂꯨꯀꯣ ꯐꯖꯍꯜꯂꯨꯀꯣ ꯍꯥꯏ ꯑꯩꯅ ꯑꯩꯁ ꯑꯁ ꯑꯩꯒꯤꯗꯤ ꯂꯥꯁꯇ ꯍꯥꯏꯕꯅꯦꯕ
ꯑ
ꯑꯩꯅ ꯑꯩꯅ ꯔꯦꯟꯌꯧꯗꯣ ꯔꯣꯅꯥꯜꯗꯣꯒꯤ ꯐ꯭ꯔꯦꯟꯖꯤꯡꯖꯦ ꯍꯥꯟꯅ ꯍꯔꯥꯎꯍꯟꯕ
ꯂꯥꯁ ꯑ ꯍꯦꯔꯣꯗꯤ ꯂꯥꯁꯇꯥ ꯍꯥꯏꯕ
ꯎꯝ ꯂꯥꯁꯇꯥ
ꯅꯪꯅ ꯅꯪꯅ ꯑꯍꯥꯟꯕꯗ ꯄ꯭ꯔꯦꯡ ꯇꯧꯕꯤꯕꯒꯤ ꯑꯣꯏꯔꯝꯅꯤ
ꯑꯁ ꯅꯠ ꯄ꯭ꯔꯦꯡ ꯇꯧꯗ ꯑꯍꯥꯏ ꯑꯩꯅ ꯈꯔ ꯅꯁꯤꯗꯤ ꯁꯤꯒꯤ ꯀꯩꯅꯣ ꯔꯀꯦꯁ ꯃꯃꯤꯡ ꯀꯥꯎꯈꯔꯦꯅꯣ ꯏꯁꯄꯤꯛ ꯍꯥꯏꯕ꯭ꯔꯥ ꯁꯤꯒꯤ ꯃꯊꯣꯡ ꯃꯔꯥꯡ ꯆꯥꯗꯕ ꯑꯉꯥꯡ ꯑꯗꯨꯑꯣꯔꯁꯨ ꯑꯩꯅ ꯍꯔꯥꯎꯍꯟꯕꯅꯤꯅꯦ
ꯑꯗꯣ ꯎꯝ
ꯃꯊꯪꯒꯤ ꯃꯊꯪꯒꯤ ꯃꯦꯠꯁꯇ ꯅꯪ ꯉꯝꯗꯕ ꯌꯥꯔꯣꯏ ꯉꯝꯗ꯭ꯔꯗꯤ ꯑꯩꯅ ꯐꯨꯒꯅꯤ
ꯁꯣꯝꯒꯅꯤꯍꯦ ꯅꯣꯏ
ꯉꯝꯗ꯭ꯔꯕ
ꯑꯩ ꯑꯩꯖꯨ ꯅꯣꯏ ꯆꯣꯞꯍꯜꯂꯣꯏꯅꯦ ꯀꯩꯔꯤꯅꯣ ꯁꯦꯁ
ꯆꯣꯞꯍꯜꯂꯗꯤ ꯌꯥꯔꯣꯏꯍꯦ ꯅꯪꯒꯤ ꯌꯨꯝ ꯂꯥꯛꯀꯅꯤ
ꯑꯩꯗꯤꯀꯣ ꯑꯩꯗꯤ ꯗꯦꯠ ꯇ꯭ꯋꯦꯟꯇꯤ ꯑꯩꯗꯤ ꯗꯦꯠ ꯇ꯭ꯋꯦꯟꯇꯤ ꯐꯥꯎ ꯂꯩꯈꯤꯗꯣꯏꯅꯦ
ꯐꯥꯏꯅꯦ ꯑꯗꯨ ꯑꯣꯏꯔꯗꯤ
ꯎꯝ ꯆꯥꯛꯇꯤ ꯀꯅꯥꯅ ꯊꯣꯡꯒꯦ ꯅꯣꯢꯕꯨ
ꯑꯩꯩꯅ ꯇꯣꯡꯗꯣꯏꯅꯦ ꯑꯩ ꯇꯣꯡꯗꯣꯏꯅꯦ
ꯀꯩ ꯏꯟꯖꯥꯡ ꯊꯣꯡꯗꯣꯏꯅꯣ
ꯈꯪꯗ꯭ꯔꯤ
ꯊꯦꯡꯉꯦꯍꯦ ꯍꯧꯒꯠꯂꯣꯍꯦ
ꯑꯩ ꯐꯥꯎꯕ ꯄꯨꯡ ꯑꯩ ꯅꯨꯄꯥ ꯐꯥꯎꯕ ꯑꯩ ꯉꯔꯥꯡ ꯕꯣꯜ ꯌꯦꯡꯉꯦ ꯑꯗꯨ ꯑꯣꯏꯖꯨ ꯑꯩꯅ ꯍꯧꯒꯠꯄꯗꯣ ꯄꯨꯡ ꯇꯔꯨꯛꯇ ꯍꯧꯒꯠꯂꯦ ꯑꯩꯗꯤ꯫
ꯌꯥꯝ ꯉꯜꯂꯦꯅ꯫
ꯍꯣꯏ ꯄꯨꯡ ꯇꯔꯨꯛꯇ ꯍꯧꯒꯠꯂꯦ ꯑꯗꯨꯒ ꯊꯕꯛ ꯆꯠꯂꯦ ꯑꯗꯨꯒ ꯊꯕꯛꯄꯨꯗꯤ ꯍꯧꯗ꯭ꯔꯤꯗ ꯄꯨꯡ ꯄꯨꯡ ꯇꯔꯥꯗ ꯍꯧꯗꯣꯏꯅꯦꯕ꯫ ꯑꯗꯨꯗꯤ
ꯑꯩꯁꯨ ꯎꯝ
ꯎ ꯅꯪ ꯅꯪꯗꯤ ꯆꯥꯛ ꯊꯣꯡꯉꯅꯤ ꯆꯥꯔꯅꯤ ꯑꯃꯨꯛ ꯇꯨꯝꯃꯅꯤ꯫
ꯇꯨꯝꯒꯤꯔꯣꯏꯗꯥ꯫
ꯕ꯭ꯔꯥꯁꯀ ꯇꯧꯗꯕꯤꯗ ꯆꯥꯛ ꯊꯣꯡꯉꯝꯕꯅꯤꯀꯣ ꯅꯪ꯫
ꯊꯣꯡꯒꯅꯤ
ꯎꯝ
ꯎ ꯍꯥꯎꯔꯅꯤ ꯑꯗꯨꯗꯤ꯫
ꯎꯝ ꯑꯩ ꯑꯩꯉꯣꯟꯗꯗꯤ ꯄꯤꯔꯛꯀꯅꯨꯀꯣ ꯑꯗꯨ ꯆꯥꯛꯇꯣ꯫
ꯎꯝ ꯍꯣꯔꯦꯟ ꯅꯪ ꯊꯕꯛ ꯃꯐꯝꯗ ꯂꯪꯂꯛꯀꯦ꯫
ꯑꯁ ꯑꯩ ꯑꯩ ꯑꯩꯒꯤ ꯑꯩꯒꯤ ꯐ꯭ꯔꯦꯟꯅꯦ ꯍꯥꯏꯅ ꯅꯪ ꯆꯥꯛꯀꯥ ꯄ꯭ꯔꯣꯛꯑꯗꯩꯗꯤ ꯑꯩꯗꯤ ꯆꯥꯕꯤꯔꯣꯏꯀꯣ꯫
ꯑꯗꯨ ꯅꯪ ꯅꯪꯒꯤ ꯐꯦꯟꯁꯦ ꯑꯣꯏꯕꯒꯤ ꯅꯪꯅ ꯎꯝ ꯃꯊꯪꯒꯤ ꯃꯦꯠꯁꯇ ꯉꯝ꯭ꯃꯗꯤ ꯑꯩꯉꯣꯟꯗ ꯀꯩꯝꯇ ꯄꯤꯔꯣꯏꯗ꯭ꯔꯣ?
ꯐꯦꯟꯁꯤꯡꯗꯔꯣ꯫
ꯎꯝ
ꯐꯦꯟꯁꯤꯡꯅꯗꯤ ꯄꯤꯕ ꯌꯥꯗꯦꯍꯦ ꯐꯦꯟꯅ ꯄꯤꯔꯛꯀꯗꯕꯅꯦ꯫
ꯐꯦꯟꯔ ꯐꯦꯟꯔ ꯑꯩꯉꯣꯟꯗ ꯄꯤꯗꯣꯏꯅꯦ ꯀꯩꯅꯣ꯫
ꯑꯦꯁ ꯑꯩꯒꯤ ꯑꯩꯒꯤ ꯖꯔꯁꯤꯗꯨ ꯄꯤꯕꯤꯔꯒꯤꯅꯦꯁꯦ ꯃꯤꯁꯤ ꯇꯥꯕꯗ ꯆꯠꯑꯁ
ꯎꯝꯍꯨꯝ
ꯑ ꯑꯁ ꯑꯩꯗꯣ ꯑꯩꯒꯤ ꯉꯔꯥꯡꯗꯣ
ꯎꯝ
ꯒꯥꯔꯤ ꯊꯧꯕꯗ ꯑꯦꯛꯁꯗꯦꯟ ꯇꯧꯕ ꯑꯗꯨꯒꯤ ꯑꯦꯁ ꯌꯥꯗ꯭ꯔꯅꯦ꯫ ꯈꯨꯠꯁꯨꯅꯥꯔꯦ ꯈꯣꯡꯁꯨꯟꯅꯅꯥꯔꯦ꯫
ꯀꯃꯥꯏꯅ ꯑꯦꯛꯁꯤꯗꯦꯟꯇ ꯇꯧꯏꯅꯣ꯫
ꯅꯣꯡ ꯇꯥꯏꯕꯗꯣ ꯉꯔꯥꯡ ꯅꯣꯡ ꯇꯥꯏꯌꯦꯕꯀꯣ ꯑꯗꯨꯗ ꯒꯥꯔꯤ ꯊꯧꯕꯗ ꯀꯩꯅꯣꯒꯤ ꯑꯝ ꯂꯩꯈꯣꯝ ꯃꯔꯛꯇ ꯇꯥꯁꯟꯕ ꯑꯗꯨꯒꯤ ꯑꯁ ꯈꯨꯠꯁꯨ ꯈꯨꯠꯁꯨ ꯁꯣꯛꯑꯦ ꯈꯣꯡꯁꯨ ꯁꯣꯛꯑꯦ ꯗꯥꯛ ꯉꯥꯛꯇ ꯉꯥꯏꯔꯦ
ꯏꯗꯤ ꯊꯣꯛꯇ꯭ꯔꯣ
ꯏꯁꯨ ꯈꯔ ꯈꯔ ꯊꯣꯛꯑꯦ ꯈꯣꯡꯗꯗꯤ ꯑꯁ ꯅꯥꯔꯁꯨ ꯅꯥꯔ ꯎꯄꯥꯏ ꯂꯩꯇꯕꯅꯤꯅ ꯊꯕꯛ ꯆꯠꯂꯦ ꯉꯔꯥꯡꯗꯨ ꯁꯨꯇꯤ ꯂꯧꯕꯒꯦ ꯁꯤꯗꯤ ꯑꯃꯨꯛ ꯂꯧꯕ ꯌꯥꯗ꯭ꯔꯕ ꯑꯗꯨꯅꯤ
ꯀꯔꯤ ꯊꯕꯛ ꯅꯣꯕ ꯅꯪꯅ ꯇꯧꯔꯤꯁꯦ
ꯑꯁ ꯍꯣꯇꯦꯜꯗꯅꯦꯗ
ꯎꯝ
ꯍꯣꯇꯦꯜꯒꯤ ꯊꯕꯛꯅꯤꯅ
ꯎꯝ
ꯑꯩꯍꯤꯟ ꯌꯥꯝꯗꯦꯗ ꯑꯗꯨꯝ ꯆꯥꯡ ꯃꯅꯤꯡꯒꯤ ꯀꯩꯅꯣꯗꯗꯤ ꯑꯩꯈꯣꯏꯒꯤꯗꯤ ꯆꯥ ꯌꯥꯝꯗꯦꯕ ꯍꯣꯏ
ꯎꯝ
ꯈꯪꯗ꯭ꯔꯦꯗ ꯆꯥꯛ ꯂꯥꯝꯒꯦ ꯇꯧꯋꯦꯍꯦ
ꯉꯔꯥꯡ ꯉꯔꯥꯡ ꯉꯥꯍꯩ ꯊꯣꯡꯕ ꯆꯥꯕꯅꯦꯕꯀꯣ ꯑꯩꯅ ꯊꯣꯡꯕꯅꯦꯕ ꯍꯥꯎꯕꯅꯦꯍꯦ ꯃꯦꯁꯤꯅ ꯃꯦꯁꯤꯅ ꯊꯣꯡꯕ ꯍꯥꯎꯋꯦ ꯍꯥꯎꯋꯦꯅ ꯑꯁ
ꯃꯦꯁꯤ ꯖꯥꯡ ꯏꯟꯖꯥꯡ ꯊꯣꯡꯅꯤꯡꯉꯥꯏ ꯃꯥ ꯑꯥ ꯍꯩꯕ ꯃꯥꯟꯗꯦꯗ
ꯏꯁ ꯑꯩꯅ ꯊꯣꯡꯕꯁꯦ ꯌꯥꯝ ꯍꯥꯎꯕꯅꯦ
ꯃꯥꯥꯟꯗ꯭ꯔꯦ
ꯅꯪ ꯊꯥꯖꯗꯕ꯭ꯔꯣ
ꯊꯥꯖꯗ꯭ꯔꯦ
ꯊꯥꯖꯕꯤꯌꯣꯅꯦ ꯀꯔꯤꯅꯣ
ꯅꯪ ꯑꯩꯕꯨ ꯊꯥꯖꯗꯕ ꯇꯧꯒꯅꯨꯅꯦꯍꯦ
ꯈꯣꯏ ꯑꯈꯣꯏ ꯃꯦꯁꯤꯅ ꯀꯔꯤ ꯍꯕ
ꯊꯥꯖꯥꯑꯣꯕ ꯊꯥꯖꯑꯣꯕ
ꯎꯝꯃꯦ ꯑꯥ ꯃꯊꯪꯒꯤ ꯃꯦꯠꯁꯇ ꯉꯝꯕ ꯀꯥꯟꯗ ꯊꯥꯖꯔꯒꯦ ꯅꯪꯕꯨ
ꯁꯥ
ꯍꯧꯖꯤꯛꯀꯤ ꯑꯪ ꯉꯔꯥꯡ ꯉꯔꯥꯡ ꯅꯨꯡꯗꯥꯡꯒꯤ ꯃꯦꯠꯁꯇ ꯑꯩ ꯎꯝ ꯒꯣꯒꯨ ꯆꯟ ꯃꯇꯝꯗ ꯎꯍꯧꯗ꯭ꯔꯤꯅꯦ
ꯑꯣ ꯅꯪ ꯍꯣꯔꯦꯟ ꯁꯤ ꯇꯧꯔꯛꯀꯦꯀꯣ ꯐꯣꯟ
ꯀꯔꯤ ꯍꯥꯕ
ꯍꯣꯔꯦꯟꯁꯨ ꯐꯣꯟ ꯇꯧꯔꯛꯀꯦꯕ ꯍꯣꯔꯦꯟ ꯍꯣꯔꯦꯟꯁꯨ ꯑꯃꯨꯛ ꯇꯧꯔꯛꯀꯦꯕ
ꯇꯧꯔꯛꯑꯣ ꯇꯧꯔꯛꯑꯣ ꯑꯩꯒꯤꯗꯤ ꯂꯣꯏꯈ꯭ꯔꯦ ꯀꯣꯜ ꯇꯧꯕ ꯌꯥꯗ꯭ꯔꯦ
ꯍꯣꯔꯦꯟꯖꯨ ꯀꯣꯜ ꯇꯧꯔꯛꯀꯦ ꯑꯁ ꯋꯦꯗꯔꯁꯤ ꯅꯨꯡꯉꯥꯏꯌꯦꯍꯦ ꯑꯁ
ꯅꯨꯁꯥ ꯊꯣꯛꯑꯗꯤ ꯐꯅꯤ
ꯅꯨꯡꯁꯥ ꯁꯥꯕ꯭ꯔꯥ ꯅꯣꯏꯗꯗꯤ
ꯑꯌꯥ
ꯋꯦꯗꯔ ꯀꯃꯥꯏꯟ ꯇꯧꯒꯦ ꯅꯣꯡ ꯇꯥꯕ꯭ꯔꯣ
ꯅꯪ ꯃꯝꯃꯦ
ꯑꯁ ꯐꯃꯨꯡꯗꯅꯦ ꯕ꯭ꯂꯦꯡꯀꯦꯠ ꯑꯃꯥ ꯁꯨꯄꯒ ꯇꯨꯝꯕ ꯅꯨꯡꯉꯥꯏꯅꯦꯍꯦ
ꯎꯝ ꯅꯨꯡꯁꯥ ꯊꯣꯛꯔꯗꯤ ꯐꯥꯔ
ꯅꯨꯡꯁꯥ ꯊꯣꯛꯑꯗꯤ ꯐꯅꯤꯕ ꯀꯩꯒꯤꯅꯣ ꯗꯨꯛ ꯁꯥꯔ ꯀꯥꯟꯖꯤꯗ
ꯅꯪ ꯃꯝꯕ ꯂꯩꯌꯦ ꯅꯨꯡꯉꯥꯏꯇꯦ ꯅꯨꯡꯁꯥ ꯊꯣꯛꯑꯁꯨ ꯌꯥꯝ ꯁꯥꯗꯕ ꯅꯣꯡꯖꯨ ꯃꯝꯗꯕ ꯗꯨꯅ ꯂꯩꯕ ꯅꯨꯡꯉꯥꯏ
ꯎꯝ ꯅꯪꯗꯤ ꯅꯣꯡ ꯇꯥꯔꯗꯤ ꯅꯪꯒꯤꯗꯤ ꯐꯔꯦ ꯀꯩꯅꯣ ꯅꯪꯗꯤ ꯆꯥꯛ ꯇꯣꯛꯑꯒ ꯑꯃꯨꯛ ꯇꯨꯝꯅꯤꯡꯉꯥꯏ
ꯎꯝ ꯅꯨꯡꯉꯥꯏꯇꯦ
ꯅꯨꯡꯉꯥꯏꯇꯦ ꯅꯨꯉꯥꯏꯒꯗꯕꯅꯤꯅꯦ
ꯎꯝ ꯅꯨꯉꯥꯏꯕ ꯃꯠ ꯇꯝ ꯂꯩꯇꯦꯅꯦ
ꯂꯩꯁꯥ ꯂꯩꯁꯥ ꯂꯩꯁꯥꯕꯤ ꯑꯣꯏꯔꯤꯉꯩꯗ ꯈꯔ ꯅꯨꯡꯉꯥꯏꯊꯣꯛꯑꯣ ꯅꯪ ꯃꯧ ꯑꯣꯏꯈ꯭ꯔꯗꯤ ꯅꯪ ꯀꯨꯁꯤꯔꯥꯁꯤ ꯇꯧꯕꯁꯨ ꯌꯥꯔꯔꯣꯏ ꯈꯠ
ꯎꯝ
ꯂꯩꯁꯥ ꯂꯩꯁꯥꯕꯤ ꯑꯣꯏꯔꯤꯉꯩꯩꯅ ꯈꯔ ꯅꯨꯡꯉꯥꯏꯊꯣꯛꯀꯗꯝꯅꯦꯕ ꯌꯨꯝ ꯄꯥꯟꯈ꯭ꯔꯗꯤ ꯅꯪ ꯀꯨꯁꯤ ꯇꯧꯕ ꯐꯪꯉꯔꯣꯏꯗꯅ
ꯑꯩ ꯂꯩꯁꯥꯕꯤ ꯅꯠꯇ꯭ꯔꯦ ꯃꯧꯅꯦ
ꯃꯧꯔꯣ ꯑꯣ ꯃꯥꯏ ꯒꯣꯠ ꯑꯩꯅ ꯈꯜꯂꯤꯕ ꯋꯥꯈꯜꯁꯤꯒ ꯑꯣꯟꯅꯔꯦꯅꯦ
ꯏꯆꯥ ꯃꯉꯥ ꯂꯩꯔꯦ ꯀꯩꯅꯣ
ꯑꯁ ꯑꯩꯒꯤ ꯑꯩꯒꯤ ꯊꯃꯣꯏꯁꯦ ꯃꯆꯦꯠ ꯃꯆꯦꯠ ꯀꯥꯏꯈ꯭ꯔꯦꯅꯦ ꯍꯝ ꯑꯩꯒꯤ ꯊꯃꯣꯏꯁꯦ ꯂꯥꯛꯑꯣ ꯅꯪ ꯑꯃꯨꯛꯇ ꯁꯦꯝꯕꯤꯔꯣꯁꯦ ꯌꯥꯔꯔꯣꯏ
ꯏꯆꯥ ꯏꯆꯥ ꯑꯍꯨꯝ ꯅꯨꯄꯥ ꯑꯥ ꯅꯨꯄꯤ ꯑꯍꯨꯝ ꯅꯨꯞ
ꯎꯝ ꯑꯣ ꯑꯗꯨꯗꯤ ꯅꯆꯥꯅꯨꯄꯤ ꯑꯣꯏꯅ ꯀꯣꯏꯕ ꯇꯥꯔꯦ
ꯀꯣꯏꯔ ꯂꯥꯛꯑꯣ
ꯎꯝ ꯅꯆꯥꯅꯨꯄꯤ ꯑꯃ ꯑꯩꯉꯣꯟꯗ ꯄꯤꯔꯣꯀꯣ
ꯄꯤꯔꯒꯦ ꯂꯥꯛꯑꯣ
ꯍꯣꯏ ꯑꯁ ꯑꯩꯁꯦ ꯑꯩꯁꯦ ꯑꯁ ꯊꯃꯣꯏ ꯀꯥꯏꯔꯦꯅꯦꯍꯦ
ꯑꯩꯒꯤ ꯊꯝꯃꯣꯏꯁꯦ ꯃꯆꯦꯠ ꯃꯆꯦꯠ ꯁꯦꯒꯥꯏꯕꯤꯔꯦ ꯅꯪꯅ
ꯏꯆꯥ ꯅꯨꯄꯤ ꯄꯤꯔꯒꯦ ꯂꯥꯛꯑꯣ
ꯏꯁ ꯅꯪꯁꯦ ꯌꯥꯗꯦꯗ ꯅꯪꯁꯦ ꯄꯥꯈꯪꯒꯤ ꯊꯃꯣꯏ ꯊꯨꯒꯥꯏꯌꯦꯗ ꯑꯩ ꯀꯞꯀꯦ ꯇꯧꯋꯦꯀꯣ
ꯏꯆꯥꯅꯨꯄꯤ ꯏꯆꯥꯅꯨꯄꯤꯁꯨ ꯂꯩꯁꯥꯕꯤ ꯐꯥꯈ꯭ꯔꯝꯅꯦ ꯑꯩꯗꯤ ꯍꯥꯅꯨꯕꯤꯅꯤ
ꯑꯁ ꯑꯩꯗꯤ ꯍꯟꯅꯨꯕꯤ ꯑꯣꯏꯅ ꯄꯥꯝꯃꯤꯗ
ꯍꯅꯨꯕꯤ ꯇꯥꯢꯁꯦ
ꯍꯥꯏꯗꯤ ꯍꯟꯅꯨꯕꯤ ꯑꯣꯏ ꯍꯟꯅꯨꯕꯤ ꯑꯣꯏꯅ ꯄꯥꯝꯃꯦꯕ
ꯑꯗꯣ ꯍꯟꯅꯨꯕꯤ ꯐꯃꯨꯡꯗ ꯈꯛꯇ ꯂꯩꯕ ꯆꯠ ꯆꯠꯊꯣꯛ ꯄꯁꯨ ꯉꯝꯗ꯭ꯔꯕ ꯍꯟꯅꯨꯕꯤ ꯑꯣꯢꯒ꯭ꯔꯦ ꯑꯗꯨꯒꯤ ꯍꯧꯖꯤꯛꯐꯥꯎ ꯍꯧꯒꯠꯇ ꯂꯩꯔꯤꯅꯤ ꯐꯃꯨꯡꯗ
ꯑꯁ ꯑꯗꯨꯒꯨꯝꯕꯗꯤ ꯄꯥꯝꯗꯦ ꯅꯪꯒꯨꯝꯕ ꯍꯅꯨꯕꯤ ꯄꯥꯝꯃꯦ
ꯑꯗꯣ ꯑꯩ ꯑꯗꯨꯒꯨꯝꯕ ꯍꯅꯨꯕꯤꯅꯦꯕ
ꯑꯗꯨꯒ ꯃꯥꯢ ꯈꯣꯟꯖꯦꯜꯁꯨ ꯐꯕ ꯍꯥꯏꯗꯤ ꯍꯅꯨꯕꯤ ꯑꯣꯏꯔꯁꯨꯀꯣ ꯑꯦꯁ ꯃꯁꯛꯁꯨ ꯐꯖꯕ ꯃꯥꯒꯤ ꯈꯣꯟꯖꯦꯜꯁꯨ ꯑꯉꯥꯡꯒꯤ ꯈꯣꯟꯖꯦꯜꯒꯨꯝꯕ ꯑꯁꯤꯒꯨꯝꯕ ꯄꯥꯝꯃꯦꯕ
ꯑꯩ ꯍꯅꯨꯕꯤ ꯍꯅꯨꯕꯤ ꯑꯣꯏꯔꯁꯨ ꯑꯩꯒꯤ ꯎꯝ ꯀꯩꯅꯣ ꯈꯣꯟꯖꯦꯜꯗꯨ ꯐꯥꯅꯕ
ꯑꯪ ꯑꯁ ꯅꯪ ꯅꯪ ꯈꯣꯟꯖꯦꯜꯒꯤ ꯖꯤꯝ ꯁꯥꯟꯅꯕ꯭ꯔꯣ ꯑꯗꯨꯗꯤ
ꯍꯣꯏ ꯈꯣꯟꯖꯦꯜ ꯖꯤꯝ ꯁꯥꯟꯅꯕ ꯆꯠꯂꯨꯏꯌꯦ
ꯑꯣ ꯌꯥꯝ ꯐꯩꯀꯣ
ꯅꯪꯁꯨ ꯇꯧꯕꯣ ꯍꯣꯏ ꯅꯪꯁꯨ ꯇꯧꯌꯣꯀꯣ ꯍꯌꯦꯡꯋꯥꯏ ꯍꯅꯨꯕꯥ ꯑꯣꯏ ꯑꯣꯏꯔ ꯀꯥꯟꯗ